ꯍꯂꯣ
ꯇꯥꯔꯕꯣ
ꯑꯥ ꯇꯥꯏꯦ
ꯑꯣ ꯀꯩꯒꯤꯅꯣ ꯈꯪꯗꯦ ꯑꯩꯒꯤꯁꯦ ꯇꯥꯔꯕ ꯑꯩ ꯉꯍ ꯇꯥꯗ꯭ꯔꯣ
ꯑꯥ
ꯍꯜꯂꯣ ꯇꯥꯕ꯭ꯔꯣ ꯑꯩꯅ ꯉꯥꯡꯕ
ꯇꯥꯏꯌꯦ ꯇꯥꯏꯌꯦ ꯑ
ꯑꯣ ꯀꯩꯒꯤꯅꯣ ꯈꯪꯒꯦ ꯇꯌꯦ
ꯑꯥ ꯌꯥꯗ꯭ꯔꯦ ꯅꯪꯒꯤ ꯇꯥꯏ
ꯀꯩꯒꯤ ꯑꯩ ꯑꯩꯗꯨ ꯀꯩꯗꯧꯒꯦ
ꯑꯩ ꯁꯦꯡꯅ ꯇꯥꯏꯌꯦ ꯅꯪ ꯉꯥꯡꯕꯗꯣ ꯀꯩꯁꯨ ꯇꯧꯗꯦ
ꯑꯩꯁꯨ ꯅꯪ ꯉꯥꯡꯕꯗꯨ ꯁꯦꯡꯅ ꯇꯥꯏ ꯀꯩꯁꯨ ꯇꯧꯗꯦ
ꯑꯗꯣ ꯀꯩ ꯀꯃꯥꯏ ꯇꯧꯔꯤꯅꯣ
ꯈꯪꯗꯦ ꯑꯩꯗꯤ ꯅꯪ ꯅꯪ ꯅꯪꯅ ꯑꯩ ꯑꯩꯅꯗꯤ ꯅꯪꯅ ꯑꯩꯅ ꯉꯥꯡꯕꯗꯣ ꯅꯪ ꯇꯥꯗꯕ ꯃꯥꯟꯕ ꯑꯗꯨꯒꯤ
ꯑꯥ
ꯎꯝ ꯀꯩ ꯅꯩ ꯀꯤꯡꯕꯣꯟ ꯀꯛꯑꯕꯣ
ꯀꯤꯡꯕꯣꯟ ꯀꯛꯇ꯭ꯔꯤ ꯀꯛꯇꯧꯒꯤ ꯇꯧꯔꯤ
ꯎꯝ
ꯀꯛꯑꯗꯧꯅꯤꯗ ꯀꯨꯏꯔꯣꯏ ꯆꯥꯗꯔꯤ
ꯀꯅꯥ ꯀꯛꯇꯣꯏꯕ ꯅꯪ ꯀꯛꯇꯣꯏꯔꯣ? ꯀꯥꯅ ꯀꯛꯇꯣꯏꯅꯣ
ꯑꯩꯈꯣꯟ ꯑꯅꯤꯃꯛ ꯀꯛꯑꯅꯤ ꯑꯗꯨꯒ ꯑꯩꯅ ꯑꯃꯨꯛ ꯍꯥꯞꯅꯤ ꯑꯗꯨꯃꯥꯏ ꯇꯧꯅꯤ ꯊꯨꯅ ꯂꯣꯏꯅ
ꯍꯦꯛꯇ ꯅꯩ ꯗꯔꯣ ꯀꯗ ꯗꯛ ꯗꯛ ꯑꯦ ꯍꯌꯦꯡꯗꯣ ꯑꯩ ꯅꯉꯣꯟꯗ ꯀꯩꯅꯣꯝ ꯍꯥꯏꯒꯦ ꯇꯧꯅꯤ ꯍꯌꯦꯡꯗꯣ ꯊꯣꯏꯕꯤꯍꯣꯏ ꯉꯟꯅ ꯂꯥꯛꯀꯅꯤ ꯍꯥꯏꯌꯦꯕ ꯑꯗꯣ ꯍꯌꯦꯡꯗꯣ ꯑꯩ ꯑꯗꯨꯝ ꯅꯪ ꯉꯟꯅꯥ ꯂꯧ ꯂꯥꯑꯒꯦ ꯑꯗꯨꯒ ꯌꯦꯟ ꯃ ꯔꯤꯟꯇꯠ ꯉꯧꯔꯁꯦ ꯈꯦꯆꯤ ꯑꯃ ꯊꯣꯡꯉꯁꯦ ꯑꯗꯣ ꯁꯤꯡ ꯀꯩꯅꯣ ꯃꯤꯃꯤ ꯁꯤꯡꯖꯨ ꯑꯃ ꯇꯧꯕ ꯆꯥꯔꯁꯦ
ꯑꯗꯨꯔꯣ ꯍꯥꯒꯦ ꯌꯥꯏꯖꯦ
ꯑꯥ ꯌꯦꯟ ꯃꯔꯤꯟꯗꯨ ꯈꯪꯉꯕ꯭ꯔꯥ ꯌꯦꯟ ꯃꯔꯤꯟ ꯈꯣꯏ ꯁꯤꯗ ꯁꯦꯝꯃꯒ ꯌꯣꯟꯗꯦꯕ ꯑꯗꯨ ꯅꯪꯅ ꯂꯥꯛꯑ ꯁꯦꯝꯗ ꯌꯥꯔꯣꯏꯗꯕ ꯎꯝ ꯍꯥꯏꯗꯤ ꯃꯣꯏ ꯃꯔꯤꯟ ꯑꯗꯣ ꯀꯩ ꯍꯥꯏꯅꯤ ꯑꯃ ꯁꯦꯝꯗꯕꯤꯗꯣ ꯑꯗꯨ ꯃꯣꯏꯅ ꯐꯔꯤꯗ ꯌꯣꯝꯃ ꯄꯤꯔꯛꯇꯣꯏꯅꯦꯕ ꯑꯇꯣꯞꯄ ꯃꯈꯩꯁꯦ ꯃꯅꯨꯡꯁꯥꯁꯦ ꯂꯩꯗꯣꯏꯕ ꯌꯦꯟ ꯃꯔꯤꯟꯅ ꯏꯁꯥꯅ ꯁꯦꯝꯖꯗꯣꯏꯕ ꯐ꯭ꯔꯤꯗ ꯄꯤꯔꯛꯇꯣꯏꯕ ꯑꯗꯨꯅ ꯅꯪ ꯂꯥꯛꯑꯒ ꯅꯪꯅ ꯁꯦꯝꯃꯗꯧꯕ ꯑꯗꯨꯒ ꯑꯌꯨꯛꯇ ꯆꯥꯔꯁꯤ ꯑꯌꯨꯛꯁꯤ ꯆꯥꯔꯁꯦ ꯊꯣꯏꯕꯤ ꯍꯣꯏ ꯍꯜꯂꯛꯀꯥꯟꯗ ꯆꯥꯛ ꯂꯣꯏꯔꯝꯗꯥ ꯌꯥꯔꯣꯏꯌꯦ ꯃꯣꯏ ꯉꯟꯅ ꯆꯠꯈ꯭ꯔꯗꯣꯏꯅꯦ꯫ ꯑꯩ ꯉꯟꯅ ꯂꯧ ꯂꯥꯛꯀꯦ
ꯎꯝ
ꯑꯗꯨꯒ ꯏꯕꯥꯅꯤ ꯀꯩꯅꯣꯗ ꯑꯗꯨꯝ ꯃꯌꯥꯏ ꯑꯩꯈꯣꯏ ꯃꯈꯩ ꯑꯣꯏꯔꯁꯨ ꯀꯩꯅꯣ ꯆꯠꯂꯨꯁꯦ ꯎꯝ ꯕꯖꯥꯔ ꯑꯌꯨꯛꯀꯤ ꯉꯟꯅ ꯕꯖꯥꯔ ꯁꯨꯄꯔ ꯃꯥꯔꯀꯦꯠꯀꯤꯗꯣ ꯍꯦꯟꯖꯥꯡ ꯑꯇꯦꯛ ꯑꯅꯧ ꯑꯩꯈꯣꯏ ꯃ ꯃꯦꯟꯟ ꯆꯠꯇ ꯀꯨꯏꯔꯦꯌꯦ
ꯁꯨꯄꯔ ꯃꯥꯔꯀꯦꯠꯀꯤꯗ
ꯎꯝ ꯍꯦꯟꯖꯥꯡ ꯑꯌꯨꯛꯇ ꯉꯟꯅ ꯌꯣꯜꯂꯦ ꯂꯂꯣꯟꯕꯤ ꯃꯈꯩ ꯂꯥꯛꯑ ꯑꯗꯨꯅ ꯍꯦꯟꯖꯥꯡ ꯄꯣꯠ ꯍꯣꯡꯉꯦ
ꯎꯝ
ꯑꯗꯨꯗ ꯉꯟꯅ ꯆꯠ ꯇꯨꯔꯁꯦ ꯑꯗꯨꯁꯨ ꯇꯧꯊꯣꯛꯎꯔꯁꯦ꯫ ꯑꯗꯨꯒ ꯉꯟꯅ ꯆꯥꯊꯣꯛꯑꯒ ꯏꯁꯥ ꯊꯥꯛꯇꯕ ꯌꯥꯗꯦ ꯅꯠꯇ꯭ꯔꯥ
ꯍꯥꯍꯥ ꯏꯁꯥꯗꯣ ꯌꯥꯗ꯭ꯔꯦ ꯅꯣꯏ ꯊꯥꯛꯄ ꯍꯦꯃꯜꯂꯦ
ꯑꯁ ꯈꯪꯗꯦꯗ ꯑꯩꯗꯤ ꯄꯪꯊꯥꯛꯇ ꯊꯛꯅꯤꯡꯉꯤ
ꯊꯥꯛꯄ ꯍꯦꯟꯃꯜꯂꯦ ꯁꯥꯟꯅꯕ ꯑꯩꯉꯣꯟꯗꯕꯨꯗꯤ ꯊꯥꯛꯄ ꯌꯥꯏ꯫
ꯑꯩꯁꯨ ꯁꯥꯟꯅꯗꯣꯏꯅꯤ ꯀꯩꯅꯣ ꯑꯗꯨ ꯁꯅꯥꯗꯨꯁꯤ ꯀꯩꯅꯣ ꯈꯪ ꯈꯪꯗꯦ ꯑꯗꯨꯅꯦ ꯁꯥꯁꯦ ꯈꯔ ꯌꯥꯡꯅꯕ ꯀꯩ ꯀꯩ ꯁꯥꯟꯅꯥ ꯌꯥꯒꯦ
ꯂꯝꯖꯦꯟꯗꯨꯝ ꯆꯦꯜꯂꯨꯗ
ꯂꯝꯖꯦꯟ ꯆꯦꯟꯕꯗꯨꯗꯤ ꯁꯤ ꯏꯒꯦ ꯇꯧꯏ
ꯀꯨꯝꯃ ꯆꯣꯡ ꯌꯥꯏ ꯅꯣꯏꯗꯤ ꯂꯝꯖꯦꯟ ꯈꯔ ꯆꯦꯟ ꯌꯥꯏ
ꯨꯖꯨꯝꯕꯥꯗꯣ
ꯎꯝ
ꯑꯗꯨꯅꯦ ꯑꯩ ꯖꯨꯃꯥ ꯆꯣꯡꯅꯤꯡꯉꯦ ꯑꯗꯣ ꯀꯃꯥꯏꯅ ꯑꯗꯨ ꯀꯃꯥꯏꯅ ꯆꯣꯡꯗꯣꯏꯅꯣ ꯈꯪꯗꯕꯩ
ꯀꯃꯥꯏ ꯆꯣꯡꯗꯣꯏꯅꯣ ꯈꯪꯗꯦ
ꯍꯥꯏꯗꯤ ꯃꯤꯟꯁ ꯄꯣꯔꯁꯦꯁꯇꯣ ꯀꯩꯗꯤ ꯍꯧꯗꯣꯅꯣ ꯈꯪꯍꯎ ꯍꯧꯖꯤꯜꯂꯁꯨ ꯑꯃꯨꯛ ꯏꯁꯥꯗꯣ ꯕꯤꯒꯅꯔꯒꯤ ꯊꯤꯗꯣꯏꯅꯤ
ꯍꯥꯏꯕꯤꯒꯦ
ꯎꯝ ꯏꯊꯟ ꯆꯣꯡꯕꯗꯤ ꯇꯜꯂꯦ
ꯑꯦ ꯃꯊꯟꯗ ꯑꯗꯨ ꯕꯨꯨꯠ ꯌꯥꯎ ꯂꯥꯎꯔ ꯆꯣꯡꯉ ꯀꯩꯁꯨ ꯀꯥꯏꯗꯦ
ꯎꯝ ꯑꯩ ꯑꯩ ꯀꯥꯁꯤꯗ ꯆꯣꯡꯒꯦ ꯑꯩꯌꯨꯛ ꯉꯟꯅ ꯏꯖꯟ ꯂꯥꯏ ꯏꯖꯟ ꯂꯥꯏꯔꯤꯛ ꯄꯥꯕ ꯊꯨꯒꯥꯏꯒꯦ
ꯀꯩꯅꯣ ꯂꯩ ꯎ ꯇꯤꯚꯤꯗꯨ ꯅꯣꯏ ꯇꯤꯚꯤꯗꯨ ꯐꯣꯟ ꯀꯅꯦꯛ ꯇꯧ ꯌꯥꯗ꯭ꯔꯣ
ꯈꯪꯗꯦ ꯁꯤꯁꯦ ꯑꯩꯗꯤ ꯌꯥꯔꯝꯗꯣꯏ ꯃꯥꯜꯂꯦ ꯑꯝꯇ ꯆꯦꯛ ꯇꯧꯁꯦ
ꯎ ꯀꯩꯅꯣ ꯇꯧꯔꯒ ꯑꯃ ꯖꯨꯝꯕꯥꯒꯤ ꯚꯤꯗꯤꯑꯣ ꯂꯩꯕꯅꯦ ꯁꯨꯝ ꯆꯣꯡꯉꯉꯥꯏꯒꯤ ꯃꯤ ꯆꯣꯡꯕꯗ ꯇꯧꯔꯒ ꯏꯁꯩ ꯊꯥ ꯑꯗꯣ ꯑꯗꯨꯃꯥꯏꯅ ꯇꯅ ꯑꯗꯨꯝ ꯁꯣꯡꯁꯦ ꯑꯍꯥꯟꯕꯗ ꯇꯥꯏ ꯆꯣꯡ ꯇꯣꯝꯒꯤꯂꯨꯣ ꯑꯍꯥꯟꯕꯗ ꯋꯥꯔꯃꯤꯡ ꯑꯞꯀꯨꯝꯕ ꯏꯁꯇꯦꯁ
ꯍꯨꯏ ꯑꯗꯨꯅꯦ ꯑꯩꯁꯨ ꯀꯟꯅ ꯆꯣꯡꯅꯤꯡꯗꯕ ꯑꯩꯁꯦ ꯑꯗꯨꯃꯥꯏꯅ ꯆꯣꯡ ꯐꯅ ꯇꯧꯔꯤꯦ ꯃꯤꯠꯅꯥꯁꯤ ꯆꯤꯡꯉꯦꯕ ꯃꯤꯅ ꯌꯣꯒꯥ ꯁꯥꯟꯅꯕꯗꯣ ꯍꯨꯃꯥꯡ ꯀꯩꯅꯣ ꯇꯩ ꯍꯥꯏꯕ ꯏꯁꯥꯗꯣ ꯕꯣꯔꯤꯡ ꯖꯨꯒꯨꯝ ꯇꯧꯕꯗꯣ ꯑꯦ ꯅꯪ ꯅꯣꯏꯕꯥꯅꯤ ꯁꯥꯏꯀꯠ ꯑꯅꯤꯃꯛ ꯄꯨꯕ꯭ꯔꯣ ꯁꯔꯀꯔꯁꯤꯗ ꯑꯃ ꯂꯩꯕ꯭ꯔꯣ ꯄꯌꯥ ꯑꯣ ꯏ ꯑꯩꯅ ꯁꯣꯝ ꯅꯥꯀꯥꯟꯗ ꯐꯣꯟꯁꯤꯦ ꯀ ꯑꯦ ꯈꯪꯉꯗꯤ ꯃꯤꯁꯦ ꯐꯣꯟ ꯇꯧꯔꯛꯇꯕ ꯌꯥꯗꯕ꯭ꯔꯥ ꯈꯪꯗꯦꯕ ꯐꯣꯟꯁꯦ ꯍꯟꯖꯤꯟ ꯍꯟꯖꯤꯟ ꯑꯩꯉꯣꯟꯗ ꯇꯧꯔꯛꯏꯕ ꯃꯣꯏꯁꯤ ꯀꯃꯟ ꯁꯦꯟꯁ ꯌꯥꯎꯗꯦꯍꯦ ꯅꯠꯇ꯭ꯔꯥ
ꯀꯅꯥ ꯇꯧꯕꯤ ꯂꯩꯅ ꯅꯣꯏ ꯍꯦꯔꯣꯔꯣ
ꯄꯦ ꯍꯣꯏ ꯍꯦꯔꯣꯗꯤ ꯑꯩꯅ ꯈꯪꯉꯤ ꯑꯩꯅ ꯋꯥ ꯁꯥꯅꯅꯤ ꯐꯣꯟ ꯇꯧꯔꯛꯃꯨꯛ ꯌꯥꯔꯣꯏ ꯍꯥꯏꯈꯔꯦ꯫
ꯏꯁ
ꯍꯣꯔꯦꯟ ꯑꯗꯨ ꯋꯥꯔꯤ ꯁꯥꯅꯩ꯫ ꯈꯪꯕꯅꯤꯅꯅꯦ ꯃꯁꯥꯅ ꯈꯪꯗꯅ ꯑꯗꯨꯝ ꯃꯦꯁꯦꯁ ꯊꯥꯔꯛꯀꯅꯤꯕ ꯑꯩ ꯃꯥꯡꯒꯁꯨ ꯋꯥꯔꯤ ꯁꯥꯟꯅꯝꯗꯣꯏ ꯉꯁꯤ ꯃꯤ ꯂꯣꯏ ꯁꯨꯃꯩ꯫ ꯀꯔꯤꯒꯤꯅꯣ ꯑꯥ
ꯐꯩ ꯐꯁꯤ ꯊꯥꯅꯉꯥꯏꯗꯤ
ꯑꯩ ꯉꯁꯤ ꯃꯤ ꯑꯩꯅꯅꯦ ꯃꯊꯪꯒꯤꯅꯦ ꯁꯟ ꯐ꯭ꯔꯥꯏꯗꯦ ꯌꯧꯗ꯭ꯔꯤꯉꯩꯗ ꯑꯩꯥ ꯀꯨꯝꯃꯤ ꯀꯨꯟ ꯁꯨꯗꯣꯏꯅꯤ
ꯅꯣꯏ ꯅꯣꯏ ꯃꯤ ꯃꯤ ꯌꯥꯝꯃꯤ ꯅꯣꯏꯗꯤ ꯑꯩꯈꯣꯏꯅ ꯃꯤ ꯂꯩꯇꯕꯅꯤꯅꯦ
ꯀꯩ ꯃꯤꯂꯩꯇ ꯑꯧ ꯑꯩ ꯑꯩꯩꯗꯤ ꯃꯤ ꯀꯩꯁꯨ ꯂꯩꯇꯦ ꯀꯩꯅꯣ ꯑꯩꯈꯣꯏ ꯃꯁꯦꯟꯅꯤ ꯇꯧꯅꯔꯤꯁꯦ꯫
ꯀꯩꯅꯣꯗꯤ ꯇꯧꯒ꯭ꯔꯝꯅꯤ
ꯅꯣꯏ ꯑꯅꯤ ꯑꯗꯨꯗ ꯅꯣꯏ ꯑꯅꯤ ꯂꯩꯔꯦ ꯅꯠꯇ꯭ꯔꯥ ꯁꯤꯗ ꯑꯩꯈꯣꯏ ꯑꯅꯤ ꯂꯩꯔꯦ ꯅꯠꯇ꯭ꯔꯥ ꯑꯗꯨꯒ ꯑꯩ ꯑꯩꯈꯣꯏ ꯑꯅꯤꯕꯨ ꯄꯥꯔ ꯑꯩ ꯑꯩꯒꯤꯗꯤ ꯑꯩꯈꯣꯏ ꯑꯅꯤ ꯄꯥ ꯌꯥꯔꯣꯏ ꯅꯠꯇ꯭ꯔꯥ ꯁꯤꯗ ꯅꯣꯏ ꯅꯕꯥꯅꯤ ꯂꯩꯔꯦ ꯑꯗꯨꯗ ꯑꯗꯨꯒ ꯁꯤꯗ ꯑꯃ ꯂꯩꯔꯦ ꯃꯣꯏꯔꯥꯡꯊꯦꯝꯗ ꯑꯃ ꯂꯩꯔꯦ ꯑꯗꯨ ꯑꯗꯨꯒ ꯑꯥꯗ ꯂꯩꯗꯨꯒ ꯃꯉꯥꯅꯤ ꯑꯗꯣ ꯑꯥꯒꯤꯗꯨꯁꯨ ꯑꯗꯨꯝ ꯋꯥꯔꯤ ꯁꯥꯟꯅꯥ ꯌꯥꯏ ꯅꯣꯏꯅ
ꯃꯣꯊꯦꯝ ꯁꯥꯏꯁꯤ ꯀꯩꯅꯣ ꯑꯃꯨꯔꯛ ꯁꯥꯟꯅꯔꯝ ꯑꯅꯤꯔꯛ ꯂꯥ ꯑ
ꯑꯩ ꯃꯣꯏꯔꯥꯡꯊꯦꯝꯗ ꯃꯣꯏ ꯑꯅꯤꯅꯤ ꯁꯅꯥꯏꯁꯦ ꯃꯔꯛ ꯃꯔꯛ
ꯑꯣ
ꯑꯃ ꯍꯥꯏꯔꯛꯄ ꯇꯥꯃꯣꯗꯨꯒ
ꯎꯝ ꯑꯣ ꯑꯣ
ꯎꯝ ꯑꯗꯨ ꯅꯣꯏ ꯃꯁꯦꯟ ꯁꯥꯟꯅꯗꯕꯩꯅꯦꯕ ꯅꯣꯏ ꯑꯃꯗꯨ ꯂꯥꯏꯟ ꯍꯦꯛ ꯌꯥꯗꯦ ꯑꯩꯉꯣꯟꯗ
ꯑꯗꯨꯝ ꯁꯦꯝꯗ꯭ꯔꯗꯤ ꯌꯥꯔꯣꯏꯗꯧꯕꯒꯤ ꯑꯝꯇ ꯃꯥꯏ
ꯀꯩꯒꯤꯅꯣ ꯈꯪꯗꯦ ꯑꯩꯉꯣꯟꯗ ꯑꯗꯣ ꯃꯣꯏꯔꯥꯡꯊꯦꯝꯒꯤ ꯌꯥꯏꯗꯤꯕ ꯃꯗꯥꯎ ꯌꯥꯝ ꯌꯥꯏ ꯃꯥꯗꯤ ꯃꯤꯅ ꯑꯃꯅ ꯇꯧꯔꯁꯨ ꯐꯦ ꯂꯥꯎꯗꯦ ꯑꯃꯅ ꯇꯧꯔꯁꯨ ꯐꯦ ꯂꯥꯎꯗꯦ ꯃꯥꯅꯅꯤ ꯏꯁꯃꯨꯠꯂꯤ ꯔꯟ ꯆꯠꯄ
ꯊꯦꯛ ꯀꯣꯏꯗꯨꯔꯣ
ꯑꯪ ꯊꯦꯀꯣꯏꯗꯨ ꯅꯠꯇꯦ ꯊꯦꯛꯀꯣꯏ ꯅꯠꯇꯕ ꯑꯃ ꯇꯥꯃꯣꯗꯣ꯫ ꯊꯦꯛꯀꯣꯏꯗꯨꯅꯤ ꯃꯗꯥꯎ ꯌꯥꯗ꯭ꯔꯤꯁꯤ ꯉꯁꯥꯏ ꯏꯁꯧ ꯂꯥꯡꯉꯤꯌꯦ ꯀꯩꯅꯣ ꯀꯣꯜ ꯇꯔꯥ ꯇꯧꯔꯒ ꯂꯨꯄꯥ ꯆꯍꯨꯝꯒ ꯀꯌꯥꯅꯣ ꯈꯛꯇ ꯆꯪꯉꯌꯦ꯫ ꯑꯗꯨꯒꯤ ꯃꯥꯅ ꯑꯗꯨꯏꯃꯥꯏ ꯃꯗꯥꯎ ꯌꯥꯗꯦ ꯑꯃꯗꯨꯅ ꯃꯗꯥꯎ ꯍꯦꯜꯂꯦꯌꯦ ꯏꯁꯧ ꯂꯥꯡꯉꯤꯕ꯫
ꯃꯥꯥꯅ ꯀꯥꯝꯃꯒꯗꯧꯗꯤ꯫ ꯑꯁ ꯌꯦꯡ ꯅꯨꯡꯉꯥꯏꯕꯅꯦ ꯑꯗꯨ ꯃꯤꯗꯣ
ꯀꯨꯂꯥꯡ ꯑꯃꯅꯦ ꯌꯦꯡꯉꯣ ꯌꯦꯡꯉꯣ ꯈꯨ ꯈꯨ ꯈꯨꯨ ꯀꯥꯝꯃꯝꯕꯅꯤ꯫
ꯊꯦꯛ ꯊꯦꯛ ꯇꯅ ꯋꯥ ꯉꯥꯡꯕꯣꯡ ꯊꯦꯛꯄꯅꯦ
ꯑꯗꯨꯅꯤ ꯀꯩ ꯍꯥꯏꯕꯒ ꯍꯥꯏꯕꯅꯦ ꯃꯥ ꯑꯗꯨꯝ꯫
ꯅꯪꯗꯤ ꯌꯥꯝ ꯋꯥꯡꯉꯝꯃꯦꯅ ꯇꯧꯔꯝꯕꯅꯤ꯫
ꯎꯝ ꯑꯗꯨꯃꯥꯏꯅ ꯇꯧꯒꯅꯨ ꯍꯥꯏ ꯃꯣꯏꯒꯤ ꯀꯩꯅꯣꯗ ꯔꯨꯜꯁꯨ ꯌꯥꯎꯋꯦ꯫
ꯀꯩ ꯑꯣ ꯍꯣ ꯍꯣ
ꯑ ꯁꯣꯔꯤ ꯑꯥꯏꯀꯣ
ꯀꯩꯝ ꯀꯥꯏꯔꯣꯏꯗ ꯀꯨꯝꯃ ꯈꯠꯇꯅꯤ
ꯍꯣꯏ ꯀꯩꯒꯤꯅꯣ ꯈꯪꯗꯦ ꯃꯣꯏꯁꯤ ꯈꯪꯉꯕ꯭ꯔꯥ ꯃꯣꯏꯁꯤ ꯐ꯭ꯔꯥꯏꯗꯦ ꯁꯇꯔꯗꯦꯒꯨꯝꯕ ꯁꯤ ꯃꯇꯝꯁꯤꯗꯅꯅꯦ ꯀꯩꯅꯣꯁꯤ ꯈ‌ꯣꯁ‌ꯦ ꯆꯦꯛ ꯇꯧꯔꯅꯤꯌ‌ꯦꯕ ꯑꯗꯨꯒ ꯑ ꯁꯇꯔ ꯃꯟꯗ‌ꯦꯒꯨꯝ ꯁꯟꯗ‌ꯦ ꯃꯟꯗ‌ꯦꯒꯨꯝꯕ ꯗꯔꯥ ꯑꯗꯨꯝꯕꯗꯅ ꯑꯃꯨꯛ ꯁꯦꯡꯁꯟ ꯇꯧꯕ ꯃꯥꯜꯂꯦꯕ ꯑꯗꯨꯃꯥꯏꯅ ꯇꯧꯕ ꯃꯥꯜꯂꯤ ꯑꯩꯈꯣꯏꯗꯤ ꯌꯥ ꯌꯥ ꯔꯤꯗꯅꯥ ꯑꯩꯈꯣꯏ ꯌꯨ ꯄꯤ ꯑꯥꯏ ꯍꯥꯞꯄꯗꯨ ꯌꯥꯗ꯭ꯔꯤꯗꯨ ꯃꯣꯏ ꯁꯦꯝꯃꯛꯄ ꯁꯦꯝꯗꯕꯩꯅꯦꯕ ꯍꯥꯏꯗꯤ ꯑꯩꯈꯣꯏꯒꯤ ꯄ꯭ꯔꯣꯁꯦꯁꯇꯨ ꯌꯧꯗ꯭ꯔꯤꯕꯒꯤ ꯃꯥꯜꯂꯦ ꯑꯗꯨ ꯌꯧꯔꯀꯥꯟꯗ ꯌꯥꯅꯤ ꯍꯥꯏ
ꯃꯣꯏ ꯈꯔ ꯐꯖꯅ ꯉꯥꯡꯕ ꯑꯗꯩ ꯈꯔ ꯂꯌꯥ ꯁꯦꯡꯅ ꯉꯥꯡꯕ ꯑꯗꯨꯒꯨꯝꯕꯒꯤ ꯊꯤꯔꯝꯒꯅꯦꯕ ꯑꯗꯨꯅꯁꯨ ꯑꯣꯏꯕꯩꯅꯤ
ꯍꯜꯂꯣ ꯇꯥꯏꯌꯦ
ꯆꯥꯔꯥꯕꯣ
ꯆꯔꯦ ꯑꯩꯒꯤꯗꯣ ꯃꯥꯡꯒ꯭ꯔꯦ ꯀꯌꯣꯛ ꯀꯥꯏ ꯂꯩꯈ꯭ꯔꯕꯅꯣ ꯈꯪꯗꯦ ꯏꯁꯀ꯭ꯔꯤꯟ ꯗꯨ ꯇꯕꯩꯅꯦ ꯑꯩ ꯁꯨꯃꯥꯏꯅ ꯅꯍꯥꯟꯃꯨꯛꯁꯨ ꯇꯧꯋꯦ ꯍꯥꯏꯕ ꯃꯃꯥꯡꯗꯥ ꯇꯥꯃꯣ ꯑꯃꯒ ꯇꯧꯕꯗꯣ
ꯊꯤꯌꯨ ꯊꯤꯌꯨ ꯅꯪ ꯎ ꯅꯪ ꯇꯧꯔꯛꯄꯅꯤ ꯅꯪ ꯇꯧꯔꯛꯄꯅꯤ ꯅꯪ ꯀꯛꯇ꯭ꯔꯗꯤ ꯌꯥꯔꯣꯏ ꯅꯪ ꯇꯧꯔꯛꯄ ꯅꯪ ꯀꯛꯇ꯭ꯔꯗꯤ ꯌꯥꯔꯣꯏꯕꯥ ꯃꯇꯝ ꯁꯨꯖꯤꯜꯂꯛꯇꯧꯔꯦ
ꯑꯥ ꯍꯣꯏ ꯑꯩꯅ ꯍꯥꯏꯗꯤꯅꯦ ꯀꯩꯅꯣ ꯇꯧꯕꯗꯣ ꯅꯍꯥꯟ ꯃꯃꯥꯡꯗ ꯑꯩꯅ ꯀꯛꯎꯕꯩꯔ ꯑꯃꯅ ꯀꯛꯎꯕꯩꯔꯥ ꯈꯪꯗꯦꯕ ꯒꯟ ꯇꯥꯗꯕꯤꯗꯅꯦ ꯃꯀꯣꯛꯇꯤ ꯑꯃꯨꯛ ꯍꯜꯂꯛꯏꯕ ꯑꯃꯨꯛ ꯑꯗꯨꯃ ꯂꯧ ꯌꯥꯒꯤꯗ꯭ꯔꯦ
ꯈꯔꯥ ꯆꯥꯎꯅ ꯆꯥꯎꯅ ꯀꯛ
ꯌꯥꯈꯤꯗ꯭ꯔꯦ ꯀꯛ ꯍꯧꯔꯕꯅꯣꯢ
ꯍꯥꯎꯔꯦ ꯑꯗꯨꯗꯤ ꯀꯨꯣꯏꯔꯣꯏꯗ ꯃꯉꯥ ꯈꯛꯇꯅꯦꯕ ꯉꯁꯤ ꯌꯥꯝ ꯍꯣꯏ ꯃꯥ ꯇꯨꯡꯃꯔꯦ
ꯎꯝ ꯃꯥ ꯊꯦꯡ ꯍꯜꯂꯛꯄ꯭ꯔꯣ
ꯑꯩꯈꯣꯏꯅ ꯍꯜꯂꯛꯀꯥꯟꯗ ꯂꯩꯔꯝꯃꯦ
ꯑꯣꯝ
ꯐꯪꯉꯦ ꯑꯗꯨ ꯃꯃꯥꯏ ꯃꯃꯤꯛꯇ ꯏꯃꯛ ꯃꯛꯁꯤꯜꯂꯦ ꯌꯥꯗ꯭ꯔꯦ ꯋꯥꯔꯤꯒꯤ ꯋꯥꯔꯤꯒꯤ ꯇꯧꯔꯦ ꯑꯗꯨꯨꯝ ꯂꯩ
ꯀꯩꯅꯣ ꯋꯥꯔꯤ ꯋꯥ ꯇꯧꯔ ꯃꯁꯥꯗꯣ ꯑꯗꯨꯅꯦ ꯑꯩꯅ ꯍꯥꯏꯗꯣ ꯀꯩꯅꯣ ꯒ꯭ꯂꯨꯀꯣꯁ ꯃꯍꯤꯗꯣ ꯑꯦꯗꯤ ꯑꯣ ꯑꯥꯔ ꯑꯦꯁ ꯃꯍꯤꯗꯣ ꯑꯗꯨ ꯄꯤꯊꯣꯛꯑꯣ ꯍꯥꯏꯕ ꯑꯗꯨꯒꯨꯝꯕ ꯑꯗꯨꯗꯣ ꯆꯥꯕ ꯊꯛꯄꯗꯨꯁꯨ ꯀꯩꯅꯣ ꯇꯧꯗ ꯌꯥꯔꯣꯏ ꯅꯣꯏ ꯂꯩꯔꯤꯉꯩꯗ ꯈꯔ ꯃꯁꯥꯗꯣ ꯀꯩꯅꯣ ꯇꯧꯍꯜꯂꯝꯃꯣ ꯑꯗꯩꯗꯤꯃꯣ ꯁꯤꯕ ꯅꯥꯕ ꯈꯪꯗꯅ ꯆꯦꯜꯂꯗꯣꯏꯕ ꯑꯣ ꯍꯣꯏ ꯍꯣꯏ ꯅꯣꯏ ꯊꯕꯛ ꯇꯧꯔꯣ ꯑꯩ ꯀꯩꯅꯣ ꯃꯇꯝꯁꯨ ꯌꯧꯔꯛꯑꯏ ꯑꯃꯨꯛ ꯊꯝꯃꯒꯦ
ꯑꯃ ꯑꯃ ꯑꯃꯨꯛ ꯌꯦꯡꯉꯥꯒꯦ